ꯌꯥꯏꯅ ꯌꯥꯔꯕꯣ
ꯆꯥ
ꯇꯥꯗ꯭ꯔꯥ
ꯍꯜꯂꯣ ꯍꯔꯣ
ꯇꯥꯗ꯭ꯔꯥ ꯑꯩꯕꯨꯗꯤ ꯇꯥꯏꯌꯦ ꯇꯥꯏ ꯇꯥꯗ꯭ꯔꯣ
ꯇꯥꯏ ꯇꯥꯢ
ꯍꯨꯝ ꯌꯥꯂꯩꯔꯝꯃꯤꯔ ꯑꯥ
ꯎꯝ꯫
ꯐꯔꯦ ꯐꯔꯦ ꯑꯗꯨꯗꯤ ꯐꯔꯦ ꯑꯩ ꯑꯉꯥꯡ ꯇꯨꯢꯁꯟ ꯇꯧꯒꯦ ꯇꯧꯔꯤ ꯑꯉꯥꯡ ꯂꯥꯛꯑꯦ
ꯀꯩꯗꯧꯔꯤꯕ
ꯑꯉꯥꯡ ꯇꯨꯏꯁꯟ ꯇꯧꯒꯦ ꯇꯧꯔꯤ ꯑꯉꯥꯡ ꯂꯥꯛꯑꯦ
ꯑꯦ ꯑꯉꯥꯡ ꯀꯌꯥꯅꯣ
ꯑꯉꯥꯡ ꯑꯍꯨꯝꯅꯦ
ꯑꯦ ꯀ꯭ꯂꯥꯁ ꯀꯌꯥ ꯀꯌꯥ ꯀꯥꯢꯕ ꯅ ꯑꯃꯅ ꯋꯥꯟ ꯑꯃꯅ ꯇꯨ
ꯇꯨ ꯑꯃꯅ ꯊ꯭ꯔꯤ
ꯇꯨ ꯑꯃꯅ ꯊ꯭ꯔꯤ ꯑꯃꯃꯝ
ꯔꯦꯌꯥ
ꯑꯃꯃꯝ
ꯍꯣꯏ ꯑꯃꯃꯝ ꯑꯃꯃꯝ ꯑꯃꯃꯝꯇꯪ ꯃꯥꯅꯗꯦ ꯑꯃꯅꯥꯅꯦ ꯌꯨꯅꯥꯀꯣ
ꯑꯥ ꯎꯝ
ꯑꯃꯅ ꯄꯤꯇꯝꯕꯔꯥ
ꯍꯥ ꯎꯝ
ꯑꯃꯅ ꯑꯅꯤꯃꯛ ꯄꯤꯇꯝꯕꯔꯥꯔ ꯑꯅꯤꯃꯛ ꯄꯤꯇꯝꯕꯔꯥꯅꯦꯌꯦ
ꯑꯣ
ꯑꯅꯥ ꯌꯨꯅꯥꯀꯣ ꯗꯨꯡꯉꯥꯏ ꯑꯗꯨꯒ ꯑꯌꯨꯛꯇ ꯇꯧꯕꯗꯣ
ꯑꯣ ꯑ
ꯑꯗꯨꯗꯨꯅ ꯑꯥꯔ ꯑꯦꯝ ꯗꯒꯤ ꯑꯃ ꯄꯤꯇꯝꯕꯔꯥꯗꯒꯤ ꯃꯣꯏ ꯑꯅꯤ ꯍꯣꯏ ꯁꯤꯒꯤ ꯑꯉꯥꯡ ꯑꯃꯗꯤ ꯑꯅꯤꯔꯛ ꯌꯥꯎꯋꯦꯕ
ꯑꯉꯥꯡ ꯃꯉꯥ ꯇꯥꯔꯦ ꯑꯗꯨꯗꯤ
ꯍꯣꯏ ꯑꯉꯥꯡ ꯃꯉꯥꯅꯤ ꯄꯨꯟꯅ ꯃꯉꯥ ꯃꯉꯥ ꯇꯧꯗꯦ꯫ ꯅꯨꯡꯗꯥꯡ ꯇꯧꯅꯕ ꯑꯉꯥꯡ ꯂꯩꯇ꯭ꯔꯦ ꯑꯉꯥꯡ ꯂꯩꯇ꯭ꯔꯦ꯫ ꯅꯪ ꯑꯣꯏꯅ ꯇꯧꯔꯒꯦ ꯂꯥꯛꯑꯣ
ꯑꯉꯥꯡ ꯑꯅꯤꯃꯨꯛ ꯍꯟꯖꯤꯜꯂꯝꯃꯨ ꯅꯨꯡꯗꯥꯡꯗ
ꯂꯩꯇꯕꯨ ꯀꯥꯏꯗꯩ ꯂꯧꯔꯨꯆꯣ ꯍꯥꯏꯅꯣ
ꯍꯦꯟꯅ ꯇꯥꯛꯄꯤꯒꯦ ꯍꯥꯏꯗꯧꯅꯦ ꯅꯨꯡꯗꯥꯡꯗ
ꯎꯝ ꯉꯝꯗ꯭ꯔꯦ ꯉꯝꯗ꯭ꯔꯦ ꯑꯩ ꯏꯁ꯭ꯀꯨꯜꯗ ꯂꯥꯎꯅꯔꯨꯕꯒꯤ ꯈꯅꯥꯎ ꯃꯔꯣꯟ ꯑꯃ ꯌꯥꯗ꯭ꯔꯤ ꯉꯁꯤ ꯁꯤꯗꯣꯔꯀꯥꯟꯖꯤꯗ
ꯍꯥꯟꯗꯥ ꯁꯤꯔꯒꯕꯨ ꯋꯥ ꯉꯥꯡꯕ꯭ꯔꯥꯍꯦ
ꯁꯤꯔꯕꯅꯦ ꯃꯅꯨꯡꯗꯗꯤ ꯁꯤꯔꯕꯅꯤꯀꯣ ꯃꯅꯨꯡꯗꯗꯤ ꯆꯥꯛ ꯂꯥꯝꯗꯅ ꯍꯧꯖꯤꯛ ꯑꯣꯁ ꯑꯥꯔꯒꯦꯗ ꯁꯤꯠꯂꯝ
ꯁꯤꯠꯂꯝꯕꯅꯦ ꯀꯩ ꯃꯊꯦꯟ ꯆꯥꯒ꯭ꯔꯕ
ꯀꯥꯡꯁꯣꯏꯅꯦ ꯑꯗꯣ ꯆꯥꯗꯦ ꯑꯩ
ꯏꯁ ꯑꯍꯥꯎꯕ ꯈꯜꯂꯤꯕ
ꯈꯟꯗꯦꯍꯦ ꯆꯥꯅꯤꯡꯗꯕꯩꯅꯤꯗ
ꯅꯪ ꯀꯥꯡꯁꯣꯏ ꯄꯜꯂꯒ ꯉꯔꯥꯡꯒꯤ ꯀꯥꯡꯁꯣꯏ ꯑꯊꯨꯝꯕꯗꯨꯣ ꯅꯤꯡꯖꯡꯉꯛꯑꯦ ꯑꯩꯁꯨ
ꯎꯝ ꯇꯦꯁꯇꯤ ꯇꯧꯔꯨꯕ꯭ꯔꯕ
ꯑꯦ ꯃꯣꯏꯅ ꯁꯨꯝ ꯍꯥꯏꯕꯗꯨꯗꯕꯨꯀꯣ ꯃꯁꯛꯇꯨ ꯌꯦꯡꯉꯒ ꯇꯛ ꯇꯪꯉꯨꯕꯅꯤ ꯊꯨꯝ ꯂꯩꯔꯝꯃꯅꯦꯃꯤ ꯀꯥꯡꯁꯣꯏꯗꯣ
ꯎꯝ ꯀꯥꯡꯁꯣꯏꯔ ꯊꯨꯝꯕ ꯀꯩꯝ ꯀꯥꯏꯗꯦ ꯀꯩꯅꯣ
ꯎꯝ ꯅꯍꯥꯟꯃꯨꯛ ꯃꯣꯏ ꯑꯅꯤ ꯑꯃꯅ ꯄꯤꯖꯒꯤꯕ ꯅꯤꯡꯁꯤꯡꯉꯛꯄꯖꯤ
ꯅꯤꯡꯖꯪ ꯍꯩꯅꯧ ꯃꯨꯜꯂꯦ
ꯑꯗꯨꯗ ꯊꯣꯡꯉꯒ ꯐꯨꯠꯂ ꯄꯨꯊꯣꯔꯛꯄꯗꯣ ꯅꯤꯡꯖꯡꯉꯛꯄꯖꯤ
ꯑꯗꯨꯃꯛꯇꯤ ꯑꯣꯏꯒꯤꯗ꯭ꯔꯕ ꯅꯠꯇ꯭ꯔꯣ ꯉꯔꯥꯡꯒꯤꯗꯣ
ꯑꯗꯨꯃꯛꯇꯤ ꯑꯣꯏꯗꯦ ꯉꯔꯥꯡꯗꯣ ꯉꯔꯥꯡꯗꯨꯅ ꯀꯥꯡꯁꯣꯏꯕꯨꯗꯤ ꯀꯥꯡꯁꯣꯏ ꯃꯥꯜꯂꯦ ꯊꯨꯝꯕꯩ ꯋꯥ
ꯎꯝ ꯄꯥꯟꯅꯔꯣ ꯀꯩꯗꯧꯔꯒꯦ ꯑꯉꯥꯡꯅꯦ ꯒꯥꯏꯅ
ꯑꯣꯖꯥꯝꯅꯦꯅ ꯏꯁꯧ ꯂꯥꯡꯉꯤꯅꯤꯅꯦ
ꯏꯁ ꯁ꯭ꯀꯨꯜꯗꯒꯗꯤ ꯂꯣꯏꯔꯦ ꯑꯩꯒꯤ ꯑꯩꯒꯤꯁꯤ ꯈꯣꯟꯖꯦꯜꯖꯦ ꯁꯤꯅꯕ ꯉꯥꯡꯉꯛꯏꯕꯅꯤꯅ ꯑꯗꯨꯝ ꯈꯔ ꯇꯧꯔꯝꯃꯅꯤ ꯑꯗꯨ ꯑꯗꯨꯝ ꯌꯦꯡꯉꯣ ꯑꯗꯨꯝ ꯈꯪꯉꯣꯕ ꯍꯥꯏꯕ ꯇꯧꯔꯤꯅꯦ ꯈꯨꯕꯥꯛꯁꯤꯅ ꯕꯦꯟꯁꯇꯨꯗ ꯗꯪ ꯗꯪ ꯗꯪꯒ ꯊꯤꯟꯗꯅ ꯈꯪꯕ꯭ꯔ
ꯁꯦꯜ ꯐꯅꯤꯌꯥꯝꯗꯤ ꯁꯤꯔꯝꯃꯅꯤ
ꯁꯤꯔꯝꯃꯅꯤ ꯍꯥꯏꯒꯨꯝꯗꯅ ꯑꯁ ꯊꯥꯗꯔꯤꯕ ꯊꯥꯗꯔꯤꯕ ꯃꯌꯥꯝꯗꯨꯒ ꯑꯩꯖꯦ ꯈꯪꯗꯦ ꯇꯨꯃꯤꯟ ꯂꯩꯔꯅꯤ ꯑꯩ ꯁꯤꯡꯉꯅꯤ ꯑꯩ ꯄꯪꯉꯔꯣꯏ ꯍꯥꯏꯗꯤ ꯑꯩꯅ ꯑꯗꯨꯝꯃꯥꯏꯟ ꯇꯧꯔꯦꯅ ꯉꯥꯛꯇꯪꯈꯛꯅꯦꯕ ꯃꯣꯏꯅ ꯇꯥꯠ ꯇꯧꯁꯟꯅꯔꯝꯗꯣꯏꯖꯦ ꯈꯪꯕ꯭ꯔ ꯇꯨꯃꯤꯟꯅ ꯉꯥꯛꯇꯪ ꯈꯛꯅꯦꯕ ꯂꯩꯔꯝꯗꯣꯏꯖꯦ ꯑꯗꯨꯒ ꯉꯥꯛꯇꯪ ꯂꯩꯔꯒ ꯑꯃꯨꯛ ꯃꯣꯏ ꯍꯧꯅꯕꯤꯗꯣ ꯑꯗꯨꯝ ꯇꯧꯔꯛꯇꯣꯏꯅꯦꯕ
ꯍꯧꯖꯤꯛꯀꯥꯟ ꯑꯉꯥꯡ ꯍꯥꯏꯖꯦ
ꯑꯗꯨꯅꯦ ꯍꯥꯏꯖꯦ ꯇꯥꯠꯀꯤ ꯉꯥꯛꯇꯅꯦ
ꯕ ꯃꯣꯏꯅ ꯂꯣꯏ ꯍꯦꯜꯂꯝꯅꯦ ꯑꯌꯥꯝꯕꯅ ꯑꯗꯨꯅ ꯀꯗꯔ ꯍꯩꯔꯦ ꯑꯗꯨꯅꯅꯦ ꯑꯗꯨꯝ ꯁꯤꯡꯕ ꯍꯦꯜꯂꯝꯃꯤꯅ
ꯑꯃ ꯄꯥꯏꯔꯒ ꯇꯧꯗ꯭ꯔꯗꯤ ꯑꯃꯨꯛ ꯐꯨꯔꯨꯁꯨ ꯌꯥꯗꯕ ꯃꯣꯏ ꯀꯥꯡꯒꯨꯖꯦ ꯀꯝꯄ꯭ꯂꯦꯟ ꯌꯥꯝ ꯊꯥꯡꯒꯠꯄ ꯀꯥꯡꯒꯨꯅꯦꯕ
ꯑꯣ
ꯄꯦꯔꯦꯟꯁ ꯀꯩꯅ
ꯄ꯭ꯔꯥꯏꯕꯦꯠ ꯑꯣꯖꯥ ꯍꯥꯏꯖꯤꯅꯤ
ꯀꯝꯄ꯭ꯂꯦꯟ ꯌꯥꯝꯅ ꯂꯥꯛꯄ ꯀꯥꯡꯒꯨꯅꯤ ꯑꯗꯨꯗꯨꯅ ꯐꯨꯕꯁꯨ ꯌꯥꯗꯦ ꯐꯨꯕ ꯍꯥꯏꯅ ꯌꯥꯝ ꯀꯟꯅ ꯐꯨꯔꯨꯗꯧꯗꯤ ꯅꯠꯇꯦꯗ ꯑꯗꯨꯝ ꯈꯔ ꯁꯦꯠ ꯁꯥ ꯁꯦꯠ ꯁꯥꯥꯗꯤ ꯑꯗꯨꯝ ꯊꯥꯔꯦ
ꯍꯌꯦꯡ ꯅꯪꯅ ꯍꯥꯏꯕꯗꯣ
ꯎꯝ
ꯑꯗꯣ ꯑꯩ ꯆꯠꯄꯗꯤ ꯐꯔꯛ ꯇꯥꯗꯧ ꯃꯥꯜꯂꯦ
ꯃꯥ ꯆꯄꯗꯨꯗ ꯂꯧꯕꯗꯤ
ꯃꯥ ꯆꯠꯄꯗꯨꯗ ꯍꯥꯏꯔꯒꯕꯨꯗꯤ ꯑ ꯃꯥꯉꯣꯟꯗꯕꯨꯗꯤ ꯍꯥꯏꯔ ꯌꯥꯅꯤ ꯃꯥ ꯑꯩꯉꯣꯟꯗ ꯑꯩꯉꯣꯟꯗ ꯍꯧꯔꯝꯕꯅꯦꯕ ꯆꯠꯁꯦꯅ
ꯎꯝ
ꯑꯗꯣ ꯑꯩ ꯍꯌꯦꯡꯗꯣ ꯅꯍꯥꯟ ꯀꯩꯅꯣꯒꯤ ꯄ꯭ꯔꯣꯖꯦꯛ ꯀꯥꯡꯕꯨꯗ ꯑꯩꯈꯣꯏꯒꯤ
ꯎꯝ
ꯑꯗꯨ ꯁꯥꯔꯒꯤ ꯃꯅꯥꯛꯇ ꯆꯠꯁꯦꯅ ꯍꯥꯏꯔꯦꯕ ꯍꯌꯦꯡ ꯑꯌꯨꯛ
ꯁꯥꯔ ꯀꯩꯗꯧꯔꯒꯦ ꯁꯥꯔ ꯉꯝꯗ꯭ꯔꯕ
ꯅꯠꯇꯦꯗ ꯁꯥꯔꯅ ꯅꯍꯥꯟ ꯀꯩꯅꯣ ꯄꯤꯅꯦ ꯍꯥꯏꯕꯗꯣ ꯒꯤꯐ ꯄꯤꯅꯦ ꯍꯥꯏꯕꯗꯣ
ꯅꯣꯏꯒꯤ
ꯑꯥ
ꯐꯣꯇꯣꯗꯨꯔꯣ
ꯍꯣꯏ ꯑꯗꯨꯗꯣ ꯑꯗꯨꯗꯣ ꯑꯗꯨ ꯆꯠꯁꯦꯅ ꯍꯥꯏ ꯑꯗꯣ ꯑꯩꯈꯣꯏ ꯀꯥꯡꯕꯨꯅ ꯁꯥꯔꯒꯤ ꯀꯩꯅꯣꯝ ꯂꯩꯁꯦꯅ ꯑꯃꯨꯛ ꯍꯥꯏꯅꯔꯦ ꯐꯨꯔꯤꯠ ꯑꯣꯏꯅ ꯂꯩꯗꯧ ꯃꯥꯜꯂꯦ
ꯎꯝ ꯂꯩꯔꯣ
ꯂꯩꯕꯤꯌꯨ ꯂꯩꯕꯤꯌꯨ ꯑꯃ ꯂꯩꯕꯤꯌꯨ ꯐꯨꯔꯤꯠꯇꯤ ꯀꯩ ꯐꯨꯔꯤꯠ ꯂꯩꯗꯣꯏꯕ
ꯈꯪꯗꯦ ꯃꯣꯏ ꯑꯅꯤꯅ ꯂꯩꯔꯨꯔꯅꯤꯅ ꯍꯥꯏꯕꯅꯦ ꯍꯧꯖꯤꯛ
ꯄꯩꯁꯥ ꯀꯌꯥ ꯈꯥꯏꯅꯗꯣꯏꯕ ꯑꯗꯨꯅ
ꯈꯪꯗꯦ ꯍꯥꯏꯅꯔꯛꯑꯅꯤ
ꯎꯝ
ꯀꯌꯥꯃꯨꯛꯅ ꯌꯥꯗꯣꯏꯅꯣ ꯃꯁꯤꯡꯗꯣ ꯀꯩꯂꯝꯗꯣꯏꯅꯣ ꯍꯥꯏꯗꯤ
ꯑꯣꯖꯥꯗꯣ
ꯑꯣꯖꯥꯗꯣ ꯁꯒꯣꯜꯕꯟꯂꯥ ꯑꯗꯨꯝ ꯑꯣꯏ
ꯎꯝ
ꯑꯩ ꯐꯖꯅ ꯈꯪꯗ꯭ꯔꯤ ꯍꯥꯌꯦꯡ ꯑꯩꯁꯨ ꯃꯣꯏꯒ ꯍꯪꯒꯅ꯭ꯔ ꯆꯠꯇꯣꯏꯅꯦ
ꯃꯌꯨꯝꯗ ꯆꯠꯇꯣꯏ ꯅꯠꯇ꯭ꯔꯥ
ꯑꯥ ꯃꯌꯨꯝꯗ ꯑꯣꯏ ꯆꯠꯁꯦꯅ ꯍꯥꯏꯔꯑꯦ ꯁꯥꯔꯅ ꯍꯪꯉꯛꯑꯝꯕꯅꯦ ꯅꯍꯥꯟ ꯗꯤꯄꯥꯔꯠꯃꯦꯟꯗ ꯑꯣꯏꯅ ꯄꯤꯕꯔꯥ ꯅꯠꯇ꯭ꯔꯒ ꯌꯨꯝꯗ ꯑꯣꯏꯅ ꯂꯥꯛꯑꯒ ꯄꯤꯕꯤ ꯇꯧꯖꯤꯔꯥ ꯀꯃꯥꯏ ꯇꯧꯖꯤꯒꯦꯅ ꯑꯗꯨꯗ ꯈꯣꯏ ꯃꯔꯛꯇꯩ ꯑꯃꯥꯅ ꯁꯥꯔ ꯍꯣꯏꯗ ꯑꯗꯨꯝ ꯄꯤꯔꯖꯦꯅ ꯍꯥꯏꯕ
ꯎꯝ ꯐꯔꯦ ꯐ꯭ꯔꯦ ꯆꯠꯂꯨꯔꯣ
ꯎꯝ ꯂꯟꯆꯦꯝꯕ ꯍꯥꯌꯦꯡ ꯇꯥ ꯃꯥ ꯍꯥꯌꯦꯡ ꯆꯠꯅꯦꯅ ꯍꯥꯏꯕꯅꯦꯕ
ꯑꯗꯨ ꯃꯥ ꯍꯌꯦꯡ ꯆꯠꯄꯗꯨꯗ ꯇꯞꯄꯖꯦ ꯍꯥꯏꯕ ꯇꯞꯄꯒꯦ ꯍꯥꯏꯕ
ꯍꯣꯏ ꯇꯞꯄꯣ ꯇꯞ ꯇꯞꯄꯣꯕ
ꯍꯣꯏ ꯍꯥꯏꯗꯤ ꯀ꯭ꯌꯨꯗ ꯂꯩꯕꯗꯣ
ꯎꯝ
ꯃꯇꯝꯗꯣ ꯌꯥꯔꯔꯣꯏ ꯍꯥꯏꯕ ꯁꯣꯟ ꯅꯥꯀꯟꯗ ꯁ꯭ꯀꯨꯜ ꯂꯣꯏꯔꯒ ꯂꯥꯛꯄꯗꯥ ꯊꯦꯡꯉꯅꯤ ꯑꯗ ꯅꯪꯖꯨ ꯅꯪꯉꯔꯣꯏ
ꯃꯥ ꯉꯟꯇ ꯆꯠꯁꯦꯅ ꯍꯥꯏꯕꯅꯦ ꯑꯩꯉꯣꯟꯗ ꯑꯗꯣ ꯑꯩ ꯁꯣꯝ ꯅꯥꯀꯟꯗ ꯑꯃꯥ ꯗꯨꯖꯨ ꯆꯠꯂꯗꯤ ꯐꯔꯛ ꯇ꯭ꯔꯔꯦ ꯃꯥꯅ ꯅꯪꯗꯣ ꯅꯪꯗꯣꯗꯤ ꯑꯩꯗꯣ
ꯎꯝ
ꯑꯩꯗꯣ ꯊꯤꯟꯕꯤꯔꯝ ꯌꯥꯕꯅꯦ ꯅꯪ ꯊꯤꯟꯕꯤꯔꯝꯃ ꯃꯨꯛ ꯍꯜꯂꯛꯄꯗꯣ ꯑꯃꯨꯛ ꯐꯔꯛ ꯇꯥꯔꯅꯤ ꯀꯃꯥꯏ ꯇꯧꯖꯤꯒꯦꯅ ꯍꯥꯏ ꯃꯥ ꯁꯥꯟꯅꯕ ꯆꯠꯈ꯭ꯔꯦ ꯍꯧꯖꯤꯛꯕꯨꯗꯤ
ꯍꯣꯏ ꯅꯪ ꯀꯅꯥꯒ ꯆꯠꯇꯣꯕ ꯍꯌꯦꯡꯅ
ꯈꯜꯂꯤꯕꯅꯦ
ꯄꯥꯏꯔꯒ ꯆꯠꯈꯣ ꯀꯩꯅꯣ
ꯃꯐꯝꯖꯨ ꯈꯪꯗꯦ ꯒꯥꯔꯤꯖꯨ ꯂꯩꯇꯦ
ꯃꯦꯞꯇ ꯁꯤꯖꯦ ꯁꯤ ꯖꯒꯥꯖꯤꯗꯅꯦ ꯗꯥꯏꯔꯦꯛ ꯈꯪꯒꯤꯕ ꯑꯣꯏꯇꯥꯔꯗꯤ ꯑꯗꯨꯝ ꯆꯠꯈꯤꯕꯤꯗꯣ ꯆꯠꯄꯒꯤ ꯒꯥꯔꯤꯒꯤ ꯋꯥꯅꯦ ꯒꯥꯔꯤꯗꯣ ꯑꯝꯇ ꯆꯠꯇ꯭ꯔꯤꯝꯅꯤꯅ ꯀꯃꯥꯏꯅ ꯀꯥꯏ ꯀꯥꯏ ꯖꯒꯥꯗꯩ ꯇꯣꯡꯕ ꯈꯣꯠꯄꯗꯨꯖꯨ ꯒ꯭ꯌꯥꯟ ꯇꯥꯗ꯭ꯔꯤꯕ
ꯁꯤꯗꯒꯤ ꯑꯥ ꯀꯩꯅꯣ ꯌꯧꯅꯕ ꯆꯠꯂꯅꯤ
ꯑꯗꯨ ꯃꯣꯏ ꯖꯒꯥꯗꯨ ꯖꯒꯥ ꯑꯃꯥ ꯑꯣꯏꯕꯅꯤ ꯍꯥꯏꯗꯤ ꯑꯣꯛꯇꯣ ꯇꯣꯡꯕꯗꯁꯨ ꯈꯤꯇꯪ ꯐꯔꯛ ꯇꯥꯏ ꯍꯥꯏꯕ꯭ꯔ ꯀꯩꯅꯣꯝ ꯍꯥꯏꯕꯅꯦꯕ ꯑꯩ ꯑꯃꯨꯛ ꯇꯪ ꯍꯥꯏ ꯃꯣꯏꯒꯤ ꯖꯒꯥꯗꯨꯗꯤ ꯈꯪꯉ ꯃꯌꯨꯝ ꯈꯪꯗ꯭ꯔꯖꯨ ꯖꯒꯥꯗꯨꯗꯤ ꯍꯥꯏꯐꯦꯠꯇꯤ ꯈꯪꯗꯤ ꯈꯪꯉꯦꯕ
ꯎꯝ ꯀꯩꯅꯣꯒꯤ ꯒꯥꯔꯤ ꯄꯨꯔ ꯆꯠꯂꯣ ꯀꯩꯅꯣ ꯑꯥꯗ ꯂꯩꯕꯗꯨꯒꯤ
ꯎꯝ
ꯑꯃꯥꯗꯨꯒꯤ
ꯑꯃꯥꯗꯨꯅ ꯀꯩꯅꯣ ꯆꯠꯈ꯭ꯔꯗꯤ ꯍꯣꯏ ꯃꯥꯏꯗꯨ ꯄꯨ ꯇꯥꯔꯦ
ꯑꯗꯨ ꯄꯨꯔꯒ ꯑꯣꯏꯅ ꯆꯠꯂꯣ ꯑꯗꯨ ꯄꯨꯔꯒ ꯑꯣꯏꯅ ꯆꯠꯂꯣ ꯑꯗꯨꯗꯨꯒ ꯇꯧꯔꯨꯔꯣ
ꯑꯗꯨꯗꯥ ꯀꯥꯝꯐꯣꯏ ꯄꯥꯜꯂꯦꯌꯦ ꯆꯦꯛꯈꯥꯏꯔꯦ ꯍꯥꯥ
ꯃꯨꯛꯕꯥꯡ ꯇꯧꯗꯣꯏꯕ
ꯃꯨꯛꯕꯥꯡ ꯇꯧꯔꯣꯏꯗꯥ ꯆꯥꯅꯤꯡꯕꯩ ꯋꯥꯅꯤꯗ
ꯎꯝ ꯅꯪ ꯀꯥ ꯍꯦꯟ ꯍꯥꯎ ꯑꯣꯢꯗꯥꯃꯤꯗ
ꯁꯨꯝ ꯇꯥꯁ ꯇꯨꯒꯤ ꯋꯥꯅꯦ
ꯃꯃꯤꯡꯗꯨꯒꯤ ꯋꯥꯅꯤ ꯃꯌꯥꯝꯅ ꯆꯥꯟꯅꯕꯩ
ꯑꯗꯨꯅꯦ ꯍꯥꯏꯖꯦ ꯃꯌꯥꯝꯅ ꯉꯥꯡꯅꯕꯗꯨꯗ ꯅꯠꯇ꯭ꯔꯥ
ꯎꯝ
ꯑꯣꯄꯥꯥ ꯆꯤꯀꯟꯅ ꯍꯦꯟꯅ ꯍꯥꯎꯋꯦ ꯍꯥꯏꯌꯦ
ꯎꯝ
ꯑꯗꯨꯗꯩꯕꯨꯗꯤ ꯀꯥꯝꯐꯣꯏꯖꯦ ꯂꯣꯏ ꯆꯦꯈꯥꯏꯔꯦ ꯍꯥꯏꯕ ꯄꯥꯟꯕꯨ ꯄꯥꯟꯂꯥꯗꯤ ꯈꯥꯔꯦ ꯀꯝꯐꯣꯢ ꯃꯦꯠꯂ ꯆꯥꯅꯕ꯭ꯔꯥ ꯏꯕꯨꯡꯉꯣ
ꯑꯦ ꯀꯝꯐꯣꯏꯗꯣ ꯃꯣꯔꯣꯛ ꯑꯇꯦꯛꯄꯒ ꯇꯧꯔꯒ ꯍꯥꯏꯐꯦꯠ ꯀꯕꯨꯛ ꯀꯕꯨꯛ ꯃꯦꯈꯥꯏꯔꯣ ꯑꯗꯨꯗꯨꯒ ꯊꯨꯝ ꯀꯩꯀꯥ ꯍꯥꯞꯆꯜꯂꯒ ꯌꯦꯟꯗꯦꯝ ꯃꯅꯥꯅ ꯀꯣꯠꯂ ꯆꯥꯎ ꯀꯌꯥꯝ ꯍꯥꯎꯒꯦ ꯌꯦꯡꯉꯣ
ꯍꯣꯏꯅꯦ ꯑꯗꯨ ꯌꯦꯟꯗꯦꯝ ꯃꯅꯥ ꯀꯣꯠꯄꯗꯨꯗꯤ ꯈꯪꯉꯦ
ꯑꯗꯨ ꯃꯦꯠꯄ ꯍꯥꯏꯗꯨꯗ ꯃꯌꯥꯝ ꯃꯦꯠꯈꯥꯏꯕ ꯅꯠꯇꯦꯗ ꯃꯍꯤꯗꯣ ꯀꯥꯕꯨꯛ ꯀꯥꯕꯨꯛ ꯊꯣꯛꯍꯟꯕ ꯋꯥꯅꯤꯗ ꯑꯗꯨꯗꯨꯒ ꯆꯥꯕ ꯗꯥꯏꯔꯦꯛ ꯇꯣꯏꯅ ꯃꯦꯈꯥꯏꯕ ꯅꯠꯇꯦꯕ ꯍꯥꯏꯐꯦꯠ ꯃꯍꯤ ꯈꯖꯤꯛ ꯈꯖꯤꯛ ꯊꯣꯛꯍꯟꯕꯥꯟ ꯑꯩꯗꯨꯗ
ꯈꯣꯢꯁꯤꯗꯤ ꯑꯁꯤꯟꯕꯗꯨ ꯅꯠꯇꯤꯌꯦ ꯑꯁꯤꯟꯕꯗꯣ ꯅꯠꯇꯝꯅꯤꯅ ꯑꯗꯨꯒꯤ ꯈꯨꯆꯥꯗꯣ ꯍꯥꯎꯔꯣꯢꯌꯦ
ꯁꯤꯟꯅꯕ ꯆꯄ꯭ꯔꯥꯔ ꯀꯩꯅꯣ ꯈꯔ ꯁꯨꯝꯖꯜꯂꯣ
ꯏꯁ ꯆꯜꯂ ꯅꯪ ꯋꯥꯗꯨꯗꯤ ꯍꯤꯍꯤ ꯐꯔꯦ
ꯍꯣꯏ ꯌꯥꯢ ꯌꯥꯢ ꯅꯪ ꯇꯨꯏꯁꯟ ꯇꯧꯅꯤ ꯇꯧꯖꯔꯣ
ꯍꯣ ꯍꯣꯏ ꯍꯣꯏ
ꯎꯝ